ꯑꯣ ꯇꯥꯕꯥ
ꯎꯝ
ꯑꯦꯁ ꯑꯩꯁꯦ ꯑꯅꯥꯕꯤ ꯑꯣꯜꯂꯤꯅꯦ ꯇꯧ ꯇꯧꯔ ꯂꯩꯔꯦ ꯅꯪ ꯊꯝꯈꯤꯕꯅ
ꯍꯥꯏꯌꯣ ꯍꯥꯏꯌꯣ ꯎꯝ ꯃꯥꯅ ꯀꯔꯤ ꯍꯥꯏꯕ꯭ꯔꯥ
ꯑꯣ ꯑꯅ ꯏꯆꯤ ꯂꯨꯁꯤꯒꯝꯕꯅꯤ ꯅꯨꯡꯁꯤ ꯔ ꯂꯩꯕꯅꯦꯅ ꯍꯥꯏꯔꯒ ꯀꯣ ꯑꯁ ꯅꯍ ꯍꯥꯏꯩꯅ ꯈꯪꯉꯅꯤ ꯅꯪꯁꯨ ꯀꯩꯗꯧ ꯍꯥꯏꯗꯕ꯭ꯔꯣ ꯍꯥꯏꯕ ꯌꯥꯗꯣ ꯅꯨꯡꯁꯤꯕ ꯍꯧꯥꯎꯗꯉꯗꯤ ꯍꯥꯏꯌꯦ ꯑꯩꯉꯣꯟꯗ ꯇꯔꯒ ꯀ ꯍꯣꯏ ꯑꯩꯅ ꯈꯪꯗꯕꯩꯒꯤꯅꯦ ꯈꯪꯉꯗꯤ ꯍꯥꯏ ꯈꯔꯤꯅꯦ ꯍꯥꯏꯔ ꯂꯩꯕꯥꯏꯔ ꯑꯗꯨ ꯍꯧꯖꯤꯛ ꯒꯥꯏ ꯊꯤꯉꯥꯏ ꯍꯥꯏꯕꯣ ꯅꯨꯄꯥꯗꯣ ꯑꯗꯨꯒꯒ ꯑꯗꯨ ꯑꯗꯨ ꯑꯗꯨ ꯅꯨꯄꯥꯉꯣꯟꯗ ꯐꯣꯟ ꯇꯧꯔꯦ ꯍꯥꯏꯌꯦ ꯑꯁꯤ ꯀꯩꯅꯣ ꯎꯝ ꯥꯏ ꯁꯦꯟꯗꯥꯏꯗ ꯈꯪꯗꯕ꯭ꯔꯣ ꯍꯥꯏ ꯏ ꯃꯥ ꯑꯗꯨ ꯅꯨꯄꯥꯅ ꯑ ꯑꯗꯨ ꯅꯨꯄꯥꯅ ꯍꯧꯖꯤꯛ ꯍꯥꯏꯕ ꯑꯉꯥꯡ ꯍꯥꯏꯕ ꯅꯣꯏ ꯅꯨꯄꯥ ꯑꯃ ꯂꯩꯔꯗꯣ ꯑꯗꯣ ꯐꯣꯟ ꯇꯧꯔꯒ ꯐꯣꯟꯗꯅꯕꯒꯤ ꯅꯨꯡꯁꯤꯅꯕ꯭ꯔꯥ ꯈꯣꯠꯄ꯭ꯔꯥꯅ ꯐꯣꯟ ꯇꯧꯔꯒꯦ ꯍꯥꯏꯌꯦ
ꯑꯥ
ꯃꯅꯥꯎ ꯅꯨꯄꯤ ꯍꯥꯟ ꯇꯧꯔꯛꯑꯦ ꯍꯥꯏꯌꯦ ꯑꯗꯨꯒ ꯑꯃꯨꯛꯀ ꯑꯃ ꯑꯌꯥꯝꯕ ꯇꯧꯔꯛꯑꯦ ꯍꯥꯏꯌꯦ
ꯑꯥ ꯊꯣꯟꯗꯔ ꯑꯉꯥꯝꯕꯣꯟꯗ
ꯍꯣꯏ
ꯑꯣ ꯑꯗꯣ ꯑꯉꯝꯗꯤ ꯅꯨꯡꯁꯤꯗꯦ ꯍꯥꯏꯅ ꯍꯥꯏꯕꯤꯈ꯭ꯔꯕꯕ
ꯍꯣꯏ ꯑꯉꯝ ꯑꯉꯝꯗꯤ ꯊꯣꯟꯗ ꯅꯨꯡꯁꯤꯒꯕ ꯏꯕꯥꯅꯤ ꯅꯨꯡꯁꯤꯅꯗꯦ ꯈꯣꯠꯂꯦꯅ ꯍꯥꯏꯔ ꯍꯥꯏꯌꯦ
ꯑꯗꯨꯅꯦꯅ ꯑꯩꯁꯨ ꯉꯔꯥꯡ ꯃꯣꯏꯗ ꯑꯗꯨꯕꯨ ꯍꯧꯖꯤꯛ ꯍꯧꯖꯤꯛꯁꯨ ꯅꯨꯡꯁꯤꯔꯤꯦ ꯍꯥꯏꯕ꯭ꯔꯕ
ꯍꯥꯥ
ꯍꯧꯖꯤꯛꯁꯨ ꯅꯨꯡꯁꯤꯔꯤꯕ꯭ꯔꯕ
ꯐꯣꯟꯒ ꯐꯣꯟꯒꯝꯕꯅꯤꯔꯣ ꯑꯁ ꯈꯪꯉꯦꯗ ꯃꯥꯕꯁꯨꯦ ꯊꯥꯖꯕ ꯌꯥꯗꯦ ꯀ ꯏꯅ ꯇꯅ ꯍꯅꯦ ꯕꯤꯜꯀꯜ ꯑꯣꯏꯣꯏꯖꯔꯨꯗꯤ ꯑ ꯁꯦꯝꯅꯕ ꯍ ꯍ ꯍ ꯑꯅ ꯌꯥꯝꯔ ꯀꯥꯏ ꯄ ꯎꯝ ꯆ ꯎꯝ ꯐꯕ
ꯃꯃꯥ ꯑꯉꯥꯡ ꯃꯉꯣꯟꯗ ꯀꯣꯜ ꯇꯧꯔꯦ ꯃꯥꯒꯤ ꯐꯣꯟ ꯁ꯭ꯋꯤꯆ ꯑꯣꯞ ꯂꯩꯕꯒꯤ ꯃꯅꯥꯎ ꯅꯨꯄꯥꯗ ꯑꯃꯨꯛ ꯑꯃꯨꯛ ꯀꯣꯜ ꯇꯧꯋꯦ ꯑꯗꯨꯒ ꯃꯅꯥꯎ ꯅꯨꯄꯥꯁꯨ ꯑꯌꯥꯝꯕ ꯂꯩꯇꯦ ꯍꯥꯏꯕꯒꯤ ꯑꯗꯨꯗꯤ ꯃꯥ ꯍꯜꯂꯛꯄ ꯀꯥꯟꯗ ꯑꯩꯣ ꯑꯩꯕꯨ ꯀꯣꯜ ꯇꯧꯔꯛꯑꯣ ꯍꯥꯏꯔꯨꯕꯤꯌꯣꯀꯣ ꯍꯥꯏꯅ ꯍꯥꯏꯕꯤꯕꯅꯦ ꯇꯔꯛꯄ꯭ꯔꯥ ꯇꯧꯔꯛꯇꯕ꯭ꯔꯗꯤ ꯈꯪꯗꯦ ꯑꯗꯨꯕꯨꯨꯛꯀ
ꯌꯦꯡꯒ ꯑꯅꯤ ꯊꯣꯛꯑꯦꯕ ꯀꯦꯖꯤ ꯑꯃ ꯑꯗꯨꯒꯤ ꯑꯣꯏꯔꯝꯅꯤ ꯃꯃꯥꯅ ꯑꯃꯨꯛꯀꯇꯥꯎꯕꯒꯤ ꯑꯣꯏꯔꯝꯅꯤꯅꯦ ꯑꯗꯨꯒ ꯂꯝꯕ ꯎꯝ
ꯇꯥꯜꯂꯤꯒ ꯃꯕꯥꯅꯤ ꯅꯨꯡꯁꯤꯅꯌꯦ ꯍꯥꯏꯌꯦꯦ ꯃꯤꯅ ꯑꯗꯨꯝ ꯍꯥꯏꯔꯛꯑꯦ ꯑꯩꯅ ꯍꯥꯏꯕ ꯀꯥꯟꯗꯗꯤ ꯎ ꯅꯪꯅ ꯍꯥꯏꯕ ꯀꯥꯟꯗꯗꯤ ꯀꯔꯤ ꯍꯥꯏꯕ꯭ꯔꯥ ꯍꯥꯏꯅ ꯃꯃꯥꯅ ꯍꯥꯏꯕ ꯑꯗꯨꯒꯤ ꯃꯥꯅ ꯑꯩꯉꯣꯟꯗ ꯇꯣꯝꯕꯒꯤ ꯑꯣꯏꯔꯝꯒꯅꯤ ꯅꯝꯃꯤ ꯑꯩꯅ ꯍꯥꯏꯕ ꯀꯥꯟꯗ ꯃꯥ ꯀ꯭ꯔꯤꯁꯨ ꯍꯣꯝꯅꯤꯡꯉꯥꯏ ꯂꯩꯇ꯭ꯔꯒ ꯇꯣꯛꯈ꯭ꯔꯕꯅꯦ ꯍꯥꯏꯅ ꯍꯥꯏꯌꯦꯕ
ꯑꯣ ꯍꯪꯦꯗ ꯑꯗꯨꯒꯤ ꯑꯩꯅ ꯊꯣꯟꯕꯁꯨ ꯇꯣꯛꯗꯥꯈ꯭ꯔꯣ ꯀꯔꯤ ꯇꯧꯕ꯭ꯔꯣ ꯑꯗꯨꯅ ꯑꯗꯨ ꯅꯨꯄꯥ ꯅꯠꯇꯗꯤ ꯑꯇꯣꯞꯄ ꯅꯨꯄꯥ ꯏꯄꯥ ꯂꯩꯖꯕ꯭ꯔꯣ ꯍꯥꯏꯌꯨ ꯂꯩꯔꯝꯅꯦꯕ
ꯎꯝ
ꯏꯔꯦꯛ ꯍꯥꯏꯔ ꯍꯥꯏꯇꯕꯁꯨ ꯅꯠꯇꯦ ꯁꯨꯂꯥꯠ ꯇꯧꯕꯒ ꯁ ꯄꯥꯝ ꯄꯥꯝꯗꯦꯀꯣ ꯑꯩꯗꯤ ꯇꯥꯜꯂꯦꯀꯣꯅ ꯍꯥꯏꯕ ꯑꯁꯤꯟꯁꯨ ꯍꯥꯏꯔ ꯂꯩꯕꯅꯦꯅ ꯍꯥꯏꯔ ꯂꯩꯕꯅꯦ ꯁꯣ ꯑꯗꯣ ꯑꯗꯨ ꯑꯗꯨꯅꯦ
ꯐ ꯀꯋꯥ ꯐꯁ ꯎ
ꯑꯩ ꯁꯤ ꯃꯃꯣꯟ ꯑꯗꯨꯝ ꯇꯥꯔ ꯂꯩꯅꯣ ꯃꯣꯟ ꯂꯩꯇ꯭ꯔ ꯀꯥꯟꯁꯤ ꯃꯥ ꯈꯪꯗꯦꯗ ꯅꯨꯡꯁꯤꯕꯒꯤ ꯋꯥꯔꯤꯁꯦ ꯂꯣꯏꯕ ꯅꯥꯏꯗ꯭ꯔꯦ
ꯎꯝ ꯗꯔꯤ
ꯎꯝ
ꯑꯥꯏ ꯀꯣ ꯇꯧ ꯇꯥꯎ ꯇꯥꯎ ꯍꯤꯒꯦ ꯄꯩꯁꯥ ꯑꯩꯒꯤ ꯄꯩꯁꯥ ꯆꯪꯕ ꯀꯥꯟꯗ ꯃꯥꯕꯨ ꯀꯣꯜ ꯇꯧꯔꯒ ꯃꯥꯒꯤꯁꯨ ꯄꯩꯁꯥ ꯄꯤꯅꯤꯡꯉꯥꯏ ꯂꯩꯕꯗꯨ
ꯑꯣ ꯅꯪꯁꯨꯦ ꯐꯖꯅ ꯍꯥꯏꯕꯤꯌꯨ ꯃꯥ ꯍꯧꯖꯤꯛ ꯀꯥꯡꯈꯨꯜꯗ ꯂꯩꯕꯅꯦ ꯊꯣꯟꯗꯣ ꯔꯪ ꯈꯣꯟꯅ ꯆꯠꯈꯤꯕꯅꯦ ꯑꯗꯣ ꯑꯩꯅ ꯑꯃꯨꯛꯀ ꯈꯣꯝꯈꯤꯌꯣ ꯍꯥꯏꯔ ꯑꯩꯅ ꯊꯕꯛ ꯑꯩꯅ ꯊꯕꯛ ꯇꯧꯔ ꯂꯩꯕ ꯑꯗꯨꯒꯤ ꯑꯗꯨꯒꯤ ꯑꯩꯅ ꯊꯝꯈ꯭ꯔꯕ ꯑꯗꯨꯒꯤ ꯃꯥꯅ ꯐꯖꯅ ꯍꯥꯏꯕꯤꯌꯣ ꯑꯗꯨꯗꯤ ꯀꯃꯥꯏꯅ ꯇꯧꯒꯦꯔꯣ ꯇꯣꯛꯈ꯭ꯔꯁꯦ ꯍꯥꯏꯕ ꯅꯨꯡꯉꯥꯏꯇꯕꯥ ꯑꯗꯨꯒ ꯀꯣ ꯊꯣꯟꯅꯀꯣ ꯇꯣꯛ ꯅꯥꯈ꯭ꯔꯁꯦ ꯃꯤ ꯃꯌꯥꯝꯅꯥ ꯏꯁꯃꯥꯟ ꯍꯥꯏꯔ ꯂꯩꯕꯁꯦ ꯅꯨꯡꯉꯥꯏꯇꯦ ꯈꯣꯠꯂꯦꯅ ꯍꯥꯏꯔ ꯍꯥꯏꯌꯦ ꯑꯗꯨ ꯅꯨꯄꯥꯅ ꯑꯩꯗꯤ ꯇꯣꯛꯅꯕꯁꯨ ꯉꯝ ꯉꯝꯃꯣꯏꯅ ꯍꯥꯏꯌꯦ ꯍꯥꯏ
ꯎꯝ ꯐꯔꯤꯒ ꯕꯤꯠꯇꯥ
ꯑꯗꯨꯅꯦ
ꯑꯦ ꯑꯩꯅ ꯏꯟꯇꯔꯐꯤꯌꯔ ꯃꯣꯏꯒꯤ ꯅꯣꯏꯗ ꯏꯟꯇꯔꯐꯤꯌꯔ ꯖꯤꯂꯁ ꯇꯧꯕꯒꯤ ꯏꯟꯇꯔꯐꯤꯌꯔ ꯇꯧꯕꯒꯤ ꯅꯠꯇꯦꯕ ꯍꯥꯏꯕꯗꯤ
ꯑꯩꯩꯁꯦ ꯇꯧꯗ ꯀꯗꯥ ꯑꯩꯒꯤ ꯇꯧꯒꯦꯔꯣ ꯑꯩꯁ
ꯑꯗꯨꯃꯥꯏꯅ ꯑꯗꯨꯝ ꯈꯜꯂꯝꯒꯅꯦꯕ
ꯍꯣꯏ ꯑꯗꯣ ꯑꯗꯨꯃꯥꯏꯅꯁꯨ ꯈꯪꯁꯨ ꯃꯣꯏꯒꯤ ꯐꯠꯇꯦ ꯅꯠꯇ꯭ꯔꯣ ꯑꯩꯈꯣꯏꯗꯤ ꯐ ꯍꯥꯏꯒ ꯋꯥꯅꯤꯅ
ꯎꯝ ꯑꯗꯨꯅ ꯑꯩ ꯑꯩꯁꯨ ꯍꯥꯏꯒꯦ ꯇꯧꯔꯒ ꯂꯩ ꯑꯗꯨꯩꯅ ꯑꯩꯕꯨ ꯂꯥꯟꯅꯗꯤ ꯂꯧꯕꯤꯒꯅꯨ ꯍꯥꯏꯅꯀꯣ ꯁꯦꯡ ꯉ ꯁꯦꯡ ꯑꯗꯨꯃꯥꯏꯅ ꯇꯧꯕꯗꯣ ꯍꯥꯏꯕꯅꯦ ꯅꯪꯕꯨ ꯅꯨꯡꯁꯤꯕꯒꯤ ꯍꯥꯏꯕ ꯅꯦ ꯍꯥꯏꯕꯗꯣ ꯑ
ꯍꯣꯏ ꯀꯗꯥꯏꯗꯒꯤꯅꯣ ꯑꯩꯗꯤ ꯄꯥꯝꯗꯦ ꯃꯁꯛꯕꯨꯗꯤ ꯑꯩꯗꯤ ꯈꯪꯗꯦꯗ
ꯄꯥꯝꯗꯦ ꯁꯨꯄꯥꯝ ꯄꯥꯝꯗꯦ ꯑꯗꯨꯒꯨꯝꯕ ꯅꯨꯄꯥꯕꯨ ꯀꯗꯥꯏꯗꯒꯤ ꯑꯩ
ꯐ ꯅ ꯌꯥꯝ ꯊꯤꯕꯗꯤ ꯅꯠꯇꯦ ꯍꯥꯏꯌꯦ ꯂꯩꯗꯛꯇꯗꯤ ꯑꯃꯁꯨ ꯍꯥꯏꯇꯦ ꯍꯥꯏꯑ ꯑꯗꯨ ꯅꯨꯄꯥꯗꯣ
ꯑꯩ ꯑꯕ ꯅ
ꯅ ꯑꯗꯤ ꯈꯣꯏꯟꯗ ꯀꯧꯕꯣꯣꯏ ꯄꯥꯝ ꯀꯩꯀꯣ ꯑꯩ ꯆꯥꯎꯥꯅ ꯂꯩꯌꯦ ꯍꯥꯏꯌꯦ ꯐꯥꯝ ꯂꯒꯗꯤꯑ
ꯃꯔꯟ ꯃꯊꯨꯝ ꯈꯛꯇꯅꯦꯕ ꯂꯥꯏꯐ
ꯍꯣꯏ ꯑꯗꯨꯅꯦ ꯎꯝ ꯅꯣꯏꯒꯤ ꯕꯦꯛꯒ꯭ꯔꯥꯎꯟꯃꯛꯇ ꯐꯖꯕ ꯑꯗꯨꯅꯦ ꯃꯣꯏ ꯃꯔꯛ ꯃꯊꯨꯝ ꯃꯈ ꯀꯩ ꯇꯥꯔ ꯂꯩꯈꯔ
ꯁꯤꯕ ꯀꯥꯟꯗ ꯄꯨꯔꯒ ꯆꯠꯄꯁꯨ ꯎ ꯆꯠꯄ ꯌꯥꯕꯁꯨ ꯅꯠꯇꯦ ꯃꯥ ꯃꯔꯝ ꯃꯊꯗꯨ ꯈꯛꯇ ꯃꯥꯅ ꯍꯩꯔꯒ ꯀꯩꯅꯁꯨ ꯅꯠꯇ ꯃꯉꯣꯟꯗ ꯂꯩꯔꯁꯨ ꯑꯗꯨꯝ ꯂꯥꯎ ꯇꯧꯒꯅꯤ ꯀꯔꯤ ꯂꯩꯅꯤꯌꯦ
ꯅꯦ ꯍꯔ
ꯑꯗꯨ ꯑꯗꯨꯒꯤ ꯁꯔꯨꯛꯄꯨꯗꯤ ꯂꯩꯔꯦ ꯍꯥꯏꯕ ꯃꯤꯕꯨ ꯅꯨꯡꯁꯤꯕꯅ ꯐꯗ꯭ꯔꯣ
ꯑꯩꯅ ꯍꯥꯏꯂꯅꯦ ꯅꯪꯒꯤ ꯅꯨꯄꯥꯗ ꯇꯨꯝꯃꯦꯅ ꯅꯨꯡꯁꯤꯅ ꯅꯪꯒꯤꯗ ꯅꯨꯄꯥꯗꯤ ꯌꯥꯝ ꯐꯔꯒ ꯍꯥꯏꯔ ꯂꯩꯕꯅꯦ ꯑꯩꯗꯤ
ꯗ ꯍꯥꯏꯔꯒ ꯂꯩꯕꯗꯨꯅꯦ ꯂꯥꯏꯔꯤꯛ ꯍꯩꯇꯕ ꯃꯤ ꯃꯤꯕꯨꯗꯤ ꯋꯥ ꯀꯔꯤꯁꯨ ꯈꯨꯝꯕ ꯅꯨꯡꯉꯥꯏꯇꯕꯅꯦ ꯍꯥꯏ ꯑꯩꯅ ꯍꯥꯏꯕꯗꯨꯅꯤ ꯌꯦꯟ ꯇꯥꯕ ꯌꯥꯝ ꯋꯥꯕꯅꯤ
ꯑꯗꯣ ꯐꯥꯕꯤꯒꯤ ꯑꯩꯁꯨ ꯅꯨꯡꯁꯤꯅꯔꯤꯁꯤꯗꯤ ꯍꯥꯏꯔꯦ ꯊꯣꯟꯗꯣ ꯑꯗꯨ ꯅꯨꯄꯤꯁꯨꯀꯣ ꯐ꯭ꯂꯠ ꯇꯕꯨꯅ ꯇꯧꯕꯅ ꯌꯥꯗ꯭ꯔꯦ ꯑꯝꯅꯦ ꯑꯃꯕꯨ ꯅꯨꯡꯁꯤꯔꯗꯤ ꯇꯧꯗꯕ ꯑꯗꯨꯝ ꯁꯣꯟ ꯇꯧꯔ ꯂꯩꯕꯗ ꯃꯥꯒꯤ ꯍꯦꯕꯤꯠ ꯑꯣꯏꯌꯦꯕ
ꯃꯤꯕꯁꯨ ꯐꯣꯟ ꯇꯧꯁꯨ ꯇꯧꯅꯤꯡꯗꯦ ꯑꯩꯗꯤ ꯀꯔꯤꯒꯦꯔꯥ ꯈ
ꯑꯗꯨꯅꯦ ꯑꯩꯅ ꯁꯦꯝꯗ ꯍꯥꯏꯔ ꯂꯩꯕꯅꯦ ꯏꯃꯅ ꯑꯩꯁꯨ
ꯇꯧꯅꯤꯡꯕꯁꯨ ꯄꯣꯛꯇꯦ ꯃꯤꯅ ꯁꯅ ꯊꯣꯏꯅ ꯍꯟꯖꯤꯟ ꯍꯟꯖꯤꯟ ꯇꯧꯔꯛꯄꯁꯤꯒ ꯑꯌꯥ ꯑꯣꯛꯈ꯭ꯔꯕꯖꯥꯠꯅꯦ
ꯅꯪꯒꯤ ꯁꯅ ꯊꯣꯏꯗ ꯂꯥꯏꯔꯤ
ꯂꯩꯔꯤꯌꯦ ꯍꯤꯡꯗ꯭ꯔꯤꯌꯦ ꯅꯝꯕꯔ ꯇꯣꯉꯥꯟ ꯇꯣꯉꯥꯟꯅ ꯀꯣꯜ ꯇꯧꯕ ꯆꯥꯠꯂ ꯑꯁ
ꯌꯥꯝ ꯄꯝꯖꯅꯤꯅꯦ
ꯅꯨꯡꯇꯤ ꯅꯨꯡꯇꯤꯒꯤ ꯅꯨꯡꯇꯤꯒꯤ ꯇꯧꯔꯛꯑꯦ ꯄꯦ ꯂꯝꯖꯥꯠꯅ ꯁꯦꯡꯕ ꯑ ꯃꯁꯛ ꯌꯥꯝ ꯐꯖꯔꯗꯤ ꯌꯥꯝ ꯐꯕ
ꯄꯁꯒ ꯊꯕ
ꯤꯕ
ꯑꯗꯨꯗꯣ ꯁꯅ ꯍꯣꯏꯕꯨꯗꯤ ꯀꯨꯈ꯭ꯔꯦꯅꯦꯀꯣ ꯅꯪꯁꯨ ꯇꯥꯎꯤꯈ꯭ꯔꯣ ꯅꯪ
ꯇ ꯀꯆꯦ ꯋꯥꯔꯤ ꯁꯥꯕ ꯀꯥꯟꯗ ꯀꯩꯅꯣ ꯌꯥꯝꯍ ꯃꯤ ꯅꯍꯥꯟ ꯀꯩꯍꯦ ꯅꯥꯗꯕꯗꯣ ꯇꯨꯝ꯭ꯔꯒꯥꯂ ꯑꯦꯒꯨꯝꯕ ꯃꯥꯒꯤ ꯃꯈꯣꯟꯗ ꯀꯩꯅꯣꯝꯃ ꯇꯧꯕꯗꯗ
ꯇꯦꯛꯁꯤ ꯑꯣꯏꯕ꯭ꯔꯣ ꯁꯤꯛꯁꯁꯤ ꯑꯣꯏꯕꯒꯤꯔꯦ ꯑꯦ
ꯃꯤꯅ ꯐꯖꯅ ꯇꯨꯝꯃꯤꯉꯥꯏꯗ ꯑꯗꯨꯝ ꯀꯣꯜ ꯇꯧꯔꯛꯑꯅꯤ ꯇꯤꯒꯤ ꯇꯧꯔꯛꯑꯦ ꯍꯧꯖꯤꯛꯀ ꯑꯩ ꯭ꯂꯣꯛ ꯇꯧꯔꯁꯨ ꯑꯃꯗ ꯇꯧ ꯇꯧꯔꯛꯑꯅꯤ
ꯑꯩ ꯑꯣꯏꯗꯤ ꯊꯝꯈ꯭ꯔꯅꯤ
ꯕ꯭ꯂꯣꯛ ꯑꯅꯤꯔꯛ ꯊꯝꯈ꯭ꯔꯦ ꯃꯥꯒꯤ ꯅꯝꯕꯔꯗꯤ ꯕ꯭ꯂꯣꯛ ꯊꯝꯈ꯭ꯔꯕꯒꯤ ꯅꯝꯕꯔ ꯑꯇꯣꯞꯄꯗ ꯑꯗꯨꯝ ꯇꯧꯔꯛꯄꯅꯦꯕꯀꯣ ꯑ
ꯎꯝ
ꯊꯝꯈ꯭ꯔꯦ ꯑꯗꯨꯒ ꯉꯁꯤ ꯀꯔꯤ ꯈꯥꯟ ꯍꯥꯏꯕ꯭ꯔꯥ ꯑꯃꯗ ꯑꯃꯨꯛ ꯀꯣꯜ ꯇꯧꯔꯛꯑꯦ ꯍꯥꯟꯅꯗꯤ ꯑꯩ
ꯀꯗꯅꯦ ꯏ ꯏ ꯃꯅꯀꯣ ꯑꯁꯨ ꯌꯥꯝꯕꯝꯕ ꯑꯗꯣ ꯑꯗꯨꯝ ꯇꯧꯔꯛꯑꯒ ꯂꯩ ꯍꯥꯏꯔꯌꯦꯦ ꯃꯥꯒꯤ ꯂꯩ ꯍꯥꯏꯔ ꯅꯪ ꯀꯔꯗꯁꯨ ꯐꯪꯁꯨ ꯑꯇꯣꯞꯄ ꯅꯪ ꯀꯔꯗ ꯑꯗꯨꯝ ꯇꯧꯔꯛꯑꯦ ꯃꯥꯦ ꯑꯣ ꯈꯪꯗꯦ ꯄꯥꯝꯃꯦꯩ ꯍꯥꯏꯕꯁꯦ ꯌꯥꯝ ꯄꯥꯝꯈ꯭ꯔꯕꯖꯥꯠꯅꯤꯅꯦ
ꯄꯥꯝꯕꯒꯔ ꯄꯥꯝꯗꯨꯂꯒꯔ ꯈ ꯑꯗꯨ ꯎꯉꯕꯣ
ꯃꯥꯅꯤꯗꯝ ꯊꯣꯕ꯭ꯔꯥ ꯈꯪꯗꯦ ꯁꯦꯝꯕꯒꯤ
ꯎꯝ
ꯋꯥꯏ ꯆꯦꯅꯦꯕ
ꯃꯩꯇꯩꯅꯤ ꯍꯥꯏ ꯄꯤꯌꯔ ꯑꯣꯏꯔꯗꯤ ꯐꯒꯗꯕ ꯑꯃꯨꯛꯀ ꯃꯨꯁꯂꯤꯝ ꯑꯣꯏꯔꯒ ꯑꯦ ꯉꯝꯕ ꯉꯝꯕ
ꯀꯦ ꯑꯣꯏꯥꯏꯗꯤ ꯐꯒꯦꯗꯕ
ꯍ ꯀꯖꯌꯦꯦ ꯃꯁ ꯐꯅꯤ ꯆꯪꯒꯅꯤ
ꯏ ꯇꯦꯡꯃ
ꯃꯁꯂꯤꯝꯕꯨꯗꯤ ꯀꯌꯦ ꯁꯤꯕꯥꯃꯤ ꯍꯥꯕꯁꯨ ꯀꯗꯦ ꯍꯥꯏ ꯥꯃꯔ ꯃꯨꯁꯤꯔ ꯑꯃꯁꯨꯡꯁꯨ ꯃꯁꯂꯤꯝ ꯅ ꯍꯥꯏꯌꯦ ꯑꯃꯔ ꯅꯨꯡꯁꯤꯔ ꯑꯃꯁꯨ ꯃꯨꯁꯂꯤꯝ ꯅꯨꯄꯤ ꯑꯃꯅꯦꯕ ꯑꯗꯨꯁꯨ ꯃꯥꯕꯨ ꯍꯥꯠꯀꯦ ꯍꯥꯠꯀꯦ ꯇꯧꯕꯒꯤ ꯊꯥꯗꯣꯛꯈ꯭ꯔꯕ
ꯃꯁꯂꯤꯝ ꯅꯨꯄꯤꯁꯂꯤꯝ ꯅꯨꯄꯤꯕꯨꯗꯤ ꯈꯪꯗꯦ ꯑꯗꯨ ꯃꯤ ꯃꯤ ꯀꯩꯅꯣ ꯃꯥꯒꯤ ꯄꯨꯛꯅꯤꯡ ꯁꯦꯡꯕ ꯀ ꯀꯔꯤꯁꯨ ꯂꯩꯑꯦ ꯑꯗꯨꯝ ꯌꯥꯝꯦꯝ ꯂꯩꯑ ꯑꯗꯨꯕꯨ ꯅꯨꯄꯥꯁꯤꯡꯗꯤ ꯇꯠꯂꯦ ꯏꯃꯥꯟꯅꯕꯤ ꯐꯥꯎꯗꯒꯨꯝ ꯅꯪ ꯅꯨꯄꯥꯗꯣ ꯀꯣꯏꯒꯅꯨꯀꯣ ꯍꯥꯏꯅ
ꯍꯣꯏ ꯌꯥꯏ ꯌꯥꯝ ꯃꯂꯣꯒ ꯍꯂ꯭ꯂ ꯃꯂ ꯍꯖꯕꯅꯤꯁꯤꯑ ꯅꯅꯤ ꯀꯔꯤꯟꯁꯥꯡ ꯆꯥꯕ꯭ꯔꯣ ꯉꯁꯦ ꯆꯠ
ꯑꯩ ꯀꯔꯤ ꯀꯔꯤ ꯀꯔꯤꯔꯥ ꯈꯪꯗꯦ ꯃꯈꯦꯜꯠ ꯅꯣꯡꯗꯤ ꯊꯣꯡꯕꯤꯕ ꯃꯥꯜꯂꯦ ꯆꯥꯗꯦ ꯆꯥꯅꯤꯡꯗꯦ
ꯆꯕꯤ ꯌꯥꯖꯔ ꯍꯕ ꯅ ꯊꯈ ꯦꯕꯤ ꯎꯝ ꯄꯔꯦꯗꯤ ꯊꯥꯎ ꯊꯖ ꯊꯥꯡꯕ ꯍꯥꯄꯣꯏꯣꯏꯗꯨ ꯍꯣꯏ ꯉꯖꯤꯗ ꯐꯣꯟꯣꯟ ꯑꯁ
ꯇꯥꯏꯌꯦ ꯍꯣꯏ
ꯍ ꯈꯪꯗ꯭ꯔꯦ ꯇꯥꯁꯔꯦ ꯁꯥꯔꯦ ꯎ ꯇ꯭ꯔ ꯃꯁꯦ ꯊꯥ ꯊꯣ ꯥꯁ
ꯀꯩꯅ
ꯅꯠꯇꯦ ꯑꯁꯤꯒꯤ ꯃꯇꯥꯡꯗ ꯍꯥꯏꯒꯦ ꯇꯕ ꯑꯩꯅ ꯁꯤꯕꯨ ꯍꯧꯖꯤꯛ ꯍꯥꯏꯈꯤꯅꯣꯅ ꯍꯥꯏꯔ ꯂꯩꯕꯅꯤꯗ ꯂ
ꯎꯝ
ꯀ ꯆꯠ
ꯍ
ꯀꯅꯔ ꯀꯣ ꯇꯧꯔ ꯍꯥꯏꯗꯤꯅꯣ ꯑꯩ ꯀꯨ ꯑꯅꯥꯥꯡꯝꯇ ꯈꯨꯝꯕꯤꯅ ꯁꯤ ꯑꯩ ꯋꯥꯕ ꯅꯒꯤꯀꯣꯗꯤ ꯇ ꯔꯦꯁ ꯦꯔꯁꯅꯣ
ꯍ ꯍ